ꯇꯥꯕ꯭ꯔꯣ ꯈꫭꯟꯖꯦꯟ ꯇꯗꯦꯅꯦ ꯎꯝ ꯍꯜꯂꯣ ꯇꯗꯤꯌꯦ ꯀꯃꯥꯏ ꯇꯧꯖꯗ
ꯍ ꯑꯩꯗꯤ ꯅꯪꯒꯤ ꯃꯒꯣꯟ ꯇꯥꯕꯗꯨꯗꯤ
ꯑꯣ ꯇꯥꯏ ꯇꯥꯏ ꯍꯥꯎꯖꯥꯛꯇꯤ
ꯇꯥꯏ ꯀꯣ ꯑꯣ ꯑꯁ ꯅꯪ ꯑꯁ ꯅꯪꯒꯤ ꯃꯈꫭꯜꯁꯤꯗꯤ ꯑꯩ ꯈꯪꯕ ꯃꯤ ꯃꯥꯜꯂꯦꯍꯦ
ꯍꯥꯏ ꯔꯥꯎꯅꯤꯗꯕꯤꯅ ꯀꯅꯥ ꯃꯟꯒꯦ꯫
ꯑꯦꯁ ꯀꯅꯥ ꯗꯤꯅꯥ ꯃꯥꯂꯦ꯫ ꯗꯤꯅꯥ ꯃꯥꯜꯂꯦ ꯗꯤꯅ
ꯏꯔꯥ
ꯎꯝ ꯅꯪꯕꯨꯅꯤ ꯍꯥꯏꯔꯤꯁꯦ ꯅꯪ ꯑꯩ ꯅꯪ ꯑꯩꯅ ꯃꯥꯜꯂꯦ ꯍꯥꯏꯁꯦ ꯑꯩꯒꯤ ꯐ꯭ꯔꯦꯟ ꯃꯥꯜꯂꯑꯦꯕ ꯗꯤꯅꯥ ꯍꯥꯏꯅ ꯑꯗꯨ ꯃꯥꯜꯂꯦꯑꯦꯕ
ꯀꯥꯏꯗꯒꯤ
ꯏꯝꯐꯥꯜꯗꯒꯤꯅꯤꯅꯦ ꯑꯗꯨ ꯃꯅꯤꯄꯨꯔꯗꯒꯤ꯫ ꯑꯁ ꯑ ꯑꯗꯨ ꯑ ꯑ ꯑꯗꯨ ꯍꯝꯕꯗꯤ ꯍꯥꯏ ꯍꯥꯏꯣꯏꯁꯤ ꯑ ꯐꯔꯛ ꯀꯥꯏꯗ ꯍꯣꯔꯦꯟ ꯄꯥꯔꯁꯅꯦꯜ ꯑꯣꯏꯅ ꯍꯥꯏꯗꯒ
ꯅꯠꯇ꯭ꯔ ꯑꯗꯨꯣ ꯅꯪ ꯅ
ꯃꯠꯇꯦ ꯅꯠꯇꯦ ꯅꯠꯇꯦ
ꯑꯣ ꯍꯇ ꯑꯩꯒꯤꯐ ꯐ꯭ꯔꯦꯟ ꯗꯤꯅ ꯌꯥꯝ ꯃꯥꯟꯕ ꯃꯈꯣꯟꯁꯦ
ꯀꯩꯇ꯭ꯔꯥꯄꯅꯣ?
ꯑꯗꯨ
ꯅꯪ ꯅꯪ ꯀꯥꯏꯗꯗꯒꯤꯔꯥ
ꯑꯩꯔꯣ ꯑꯦ ꯃꯅꯤꯄꯨꯔꯗ ꯀꯅꯦ ꯀꯩꯅꯣ ꯃꯅꯤꯄꯨꯔꯒꯤ ꯃꯅꯤꯄꯨꯔꯗ ꯀꯅꯦ ꯀꯩꯅꯣ
ꯑꯗꯨꯗ ꯑꯩꯗꫭ ꯃꯅꯤꯄꯨꯔ ꯑꯗꯨꯗꯤ ꯀꯨꯪ ꯑꯗꯨꯅ
ꯪ ꯅꯪ ꯅꯪ ꯇꯝꯄꯥꯛꯇ ꯂꯩꯕ꯭ꯔꯥ ꯆꯤꯡꯗ ꯂꯩꯕ꯭ꯔꯥ?
ꯄꯥꯝꯄꯛꯇ ꯂꯩ꯫
ꯑꯩꯁꯨ ꯇꯝꯄꯥꯛꯇ ꯂꯩꯌꯦ꯫
ꯑ ꯀꯥꯏꯗ
ꯑꯗꯨꯗꯤ ꯍꯥꯏꯕ ꯐꯔꯛ ꯇꯥꯔꯣꯏꯗ꯭ꯔꯣ?
ꯑꯣ ꯍꯔꯗꯥ꯫
ꯇꯞꯅ ꯍꯥꯏꯔꯞ ꯇꯞꯅ ꯍꯥꯏꯔꯁꯦ ꯑꯗꯨꯒꯨꯝꯕꯗꯤ꯫ ꯅꯪꯗꯤ ꯅꯪꯗꯤ ꯀ꯭ꯔꯤ ꯍꯣꯅꯔꯤꯅꯣ?
ꯑꯩ ꯍꯧꯖꯤꯛꯁꯦ ꯅꯤꯠ ꯅꯤꯠꯀ ꯊꯥꯔꯦ ꯑꯗꯨꯒ ꯁꯤꯕꯨ ꯊꯤ ꯆꯤꯅꯤ ꯊꯥꯔꯦ꯫
ꯑꯣ ꯏꯃꯥ ꯅꯪꯗꯤ ꯌꯥꯝ ꯍꯥꯏꯔꯝꯕ ꯆꯠꯅꯤꯅꯦꯍꯦ꯫
ꯑ ꯍꯩꯗꯨꯅ ꯁꯨꯝ ꯃꯇꯝ ꯂꯦꯟꯕ ꯍꯥꯏꯗꯣꯏꯅꯦ꯫
ꯑꯣ ꯐꯔꯦ ꯐꯔꯦ ꯑꯣ ꯐꯖꯅ ꯇꯧ ꯐꯖꯅ ꯑꯣꯟꯅ ꯑꯩꯗꯤ ꯑꯩꯗꯤ ꯂꯥꯏꯔꯤꯛꯀꯗꯤ ꯐꯖꯅ ꯇꯝꯗ꯭ꯔꯦꯗ ꯑꯩ ꯇꯤ ꯕꯤꯖꯤꯅꯦꯁ ꯃꯆꯥ ꯇꯧꯔ ꯂꯩ꯫
ꯑꯣ ꯀꯩꯅ ꯗ ꯇ ꯍ ꯂꯕꯣ ꯑꯣ
ꯑꯩꯗꯤ ꯂꯨꯍꯣꯡꯡꯂꯄꯣ ꯑꯩꯒꯤ ꯃꯆꯥ ꯑꯃ ꯂꯩ ꯃꯆꯥꯅꯨꯄꯥ ꯑꯃ ꯂꯩꯌꯦ꯫ꯑꯗꯨꯒ ꯑꯩꯒꯤ ꯅꯨꯄꯥꯒ ꯑꯩꯈꯣꯏꯅꯤꯁꯦ ꯃꯁꯤ ꯑꯥ ꯄꯥꯔꯂꯔ ꯍꯪ꯭ꯔ ꯂꯩꯌꯦ꯫
ꯑꯣ ꯌꯥꯝ ꯅꯨꯡꯉꯥꯏꯖꯅꯦ ꯑꯗꯨꯗꯤ
ꯌꯥꯝꯅ ꯍꯥꯏꯇ ꯅꯠꯇ ꯇꯨ ꯗꯥ ꯅꯣꯡꯃ ꯅꯣꯡꯃꯥꯡꯒꯤ ꯏꯗꯥꯎꯗ ꯑꯗꯨꯝ ꯂꯩꯌꯦꯗ꯫
ꯑꯗꯨꯝ ꯑꯗꯨꯝ ꯌꯥꯏꯗ ꯑꯗꯨꯝ ꯐꯩꯗ ꯑꯥ
ꯍꯣꯏ ꯊꯕꯛ ꯇꯧꯕꯁꯨ ꯂꯩꯇꯕꯅꯤꯅ ꯑꯗꯨꯒꯤ ꯈꯔꯗꯤ ꯍꯣꯏ ꯑꯗꯣ ꯍꯥꯏꯕꯗꯤ ꯏꯟꯀꯝ ꯅꯣꯡꯃ ꯅꯣꯡꯃꯒꯤ ꯂꯩꯕꯅꯤꯅ ꯈꯔ ꯐꯩ ꯍꯥꯏꯕ ꯇꯥꯔꯦ
ꯑꯗꯨꯝ ꯌꯥꯏꯗ ꯑꯗꯨꯝ ꯃꯇꯝ ꯃꯥꯡꯍꯟꯕꯒꯤ ꯁꯔꯨꯛꯇꯨꯗꯤ ꯑꯗꯨꯝ ꯑꯩꯈꯣꯏꯅ ꯇꯥꯟꯕ ꯌꯥꯕ ꯊꯕꯛꯁꯤꯡ ꯇꯥꯟꯕ ꯂꯣꯏꯔꯦ
ꯑꯗꯨꯅꯦ ꯑꯗꯨ ꯇꯧꯔ ꯂꯩꯕ ꯑꯗꯨꯝ ꯎꯝ
ꯍꯣꯏ
ꯑꯩꯗꯣ ꯑꯩꯗꯣ ꯑꯩꯗꯣ ꯆꯥꯟꯗꯤꯒꯔꯗ ꯀꯨꯏꯅ ꯂꯩꯔꯝꯃꯦꯕꯀꯣ
ꯑꯥ
ꯑꯗꯨꯗꯨꯒ ꯅꯪ ꯅꯪꯁꯦ ꯃꯥꯒꯤ ꯃꯈꯣꯟ ꯌꯥꯝ ꯃꯟꯥꯟꯕ ꯍꯥꯏꯕ ꯇꯥꯔꯦ ꯑꯩꯗ ꯑꯗꯨꯒꯤ ꯑꯩꯗꯤ ꯃꯥꯔꯥ ꯍꯥꯏꯅ ꯈꯜꯂꯦꯕ
ꯑ ꯃꯦꯡ
ꯅ ꯅ
ꯑꯥ ꯑꯣꯏꯔꯝꯗ꯭ꯔꯦꯗ ꯑꯩꯗꯤ ꯑꯇꯣꯞꯄꯅꯤ ꯎꯝ ꯇꯕ꯭ꯔꫭ ꯍ ꯇꯥꯏ ꯇꯥꯏ
ꯇꯔꯕꯣ ꯅꯪꯗꯤ
ꯑꯩ ꯑꯩꯗꯤ ꯎꯝ ꯁꯦꯡꯅ ꯍꯥꯏꯔꯕꯗ ꯑ ꯇ꯭ꯋꯦꯟꯇꯤ ꯇ꯭ꯋꯦꯟꯇꯤ ꯇꯨ ꯇ꯭ꯋꯦꯟꯇꯤ ꯊ꯭ꯔꯤ ꯇ꯭ꯋꯦꯟꯇꯤ ꯇꯨ ꯇ꯭ꯋꯦꯟꯇꯤꯊ꯭ꯔꯤ ꯁꯤꯒꯤ ꯒꯦꯗ ꯁꯤꯒꯤ ꯃꯅꯨꯡꯗ
ꯑꯣ ꯅꯪ ꯕꯤ ꯑꯦ ꯂꯣꯏꯔꯕꯣ
ꯑꯩ ꯇꯝꯗ꯭ꯔꯤꯗ ꯃꯈꯥ ꯇꯜꯂꯕ
ꯑꯣ ꯑꯣ ꯑꯣ ꯑꯣ ꯇ ꯐ ꯂꯔ ꯔꯔꯕ ꯅꯦꯠ ꯊꯕ ꯀꯣ
ꯎꯝ
ꯑ ꯑꯣ ꯐꯩꯌꯦꯦ ꯐꯌꯦꯦ ꯑꯣꯖꯤ ꯀꯥꯟꯗꯤ ꯅꯦꯠ ꯎ ꯇꯨꯋꯜꯐ ꯂꯧꯔꯒꯗꯤ ꯃꯁꯥꯒꯤ ꯃꯁꯥꯅ ꯄꯥꯝꯕ ꯂꯥꯏꯟꯗꯣ ꯑꯗꯨꯝ ꯆꯥꯖꯕꯅ ꯐꯕꯗꯤ ꯐꯩꯗ
ꯑꯗꯨꯃꯥꯏ ꯈꯟꯕ ꯍꯥꯏꯁꯨ
ꯎꯝ ꯐꯌꯦꯦ ꯐꯔꯦ
ꯎꯝ ꯅꯣꯏ ꯑꯗꯨꯗ ꯅꫭꯡ
ꯅꯨꯄꯥ ꯅꯣꯡ ꯆꯨꯑꯦ ꯅꯣꯡ ꯆꯨꯔꯒ ꯈꯔ ꯈꯔ ꯆꯨꯕ ꯌꯥꯝꯗꯤ ꯆꯨꯗꯕꯀꯣ ꯈꯔ ꯈꯔ ꯁꯨꯔꯒ ꯑꯆꯨꯔꯒ ꯍꯧꯖꯤꯛꯇꯤ ꯑꯃꯨꯛꯀ ꯆꯨꯗ꯭ꯔꯦ
ꯑꯁ ꯑꯗꯨꯗꯤ ꯑꯩꯈꯣꯏ ꯅꯛꯅꯔꯤꯖꯥꯠꯅꯤꯅꯦ
ꯑꯥ ꯅꯣꯏ ꯆꯨꯕ꯭ꯔꯣ
ꯑꯥ ꯑꯩꯈꯩꯁꯨ ꯉꯁꯥꯏ ꯍꯧꯖꯤꯛꯄꯨꯗꯤ ꯆꯨꯈꯤꯗ꯭ꯔꯦ ꯉꯁꯥꯏ
ꯑꯥ
ꯍꯣꯏ ꯈꯔ ꯈꯔ ꯇꯧꯔꯝꯃꯦ ꯑꯩꯈꯣꯏ ꯆꯞ ꯃꯥꯟꯅꯔꯝꯅꯦ ꯑꯩꯈꯣꯏ ꯀꯩꯅꯣ ꯇꯝꯄꯥꯛ ꯇ ꯂꯩꯕꯅꯤꯅ ꯆꯞ ꯃꯥꯟꯅꯔꯝꯅꯦꯕ
ꯎꯝ ꯁꯥꯕꯅ ꯂꯣꯏꯔꯦꯍꯩ
ꯑꯣ ꯅꯅꯨꯡꯁꯤꯗꯨꯗꯤ ꯌꯥꯝ ꯁꯥꯕ ꯑꯣꯏꯗꯣꯏꯅꯦ ꯍꯧꯖꯤꯛꯇꯤ
ꯑ ꯑꯗꯨꯝ ꯁꯥꯏꯗ ꯑꯗꯨꯝ ꯃꯆꯥ ꯊꯣꯛꯇ꯭ꯔꯁꯨ ꯑꯗꯨꯝ ꯀꯩ ꯍꯥꯏꯁꯤꯅ ꯑꯗꯨꯝ ꯃꯅꯤꯟ ꯑꯃ ꯀꯥꯏꯕ
ꯑꯣ ꯐꯦꯃꯤꯂꯤ ꯂꯩꯃꯤꯟꯅꯕ꯭ꯔꯣ
ꯍꯣꯏ
ꯅꯠ ꯑꯣ ꯑꯣ ꯀꯔꯤ ꯏꯟꯁꯥꯡ ꯆꯥꯒꯦ
ꯎꯝ ꯉꯁꯤ ꯀꯥꯡꯁꯣꯏ ꯆꯥꯏ
ꯑꯣ ꯑꯣ
ꯀꯥꯡꯁꯣꯏ ꯆꯥꯏ ꯅꯪ ꯉꯁꯤꯗꯤ ꯊꯕꯛ ꯆꯇ꯭ꯔꯕꯣ
ꯊꯕꯛꯇꯣ ꯂꯩꯌꯦ ꯍꯧꯖꯤꯛ ꯐ꯭ꯔꯤ ꯑꯣꯏꯕꯒꯤꯀꯣ ꯑꯩ ꯑꯗꯨꯝ ꯂꯩꯕ
ꯑꯣ ꯑꯁ ꯑꯗꯨꯁꯨ ꯌꯥꯝ ꯐꯩꯅꯦ ꯑꯗꯨꯗꯤ
ꯎꯝ ꯊꯕꯛ ꯐ꯭ꯔꯤ ꯑꯣꯏꯕ ꯃꯇꯝꯗꯀꯣ
ꯊꯕꯛ ꯑꯅꯤ ꯅꯤꯅꯦ ꯇꯧꯔꯤꯁꯦ
ꯍꯥ ꯍꯥ
ꯗꯕꯜ ꯗꯕꯜ ꯋꯥꯛꯅꯤ ꯇꯧꯔꯤꯁꯦ ꯑ
ꯑ ꯎꯝ ꯅꯪꯁꯦ ꯁꯤ ꯀꯣ ꯑ ꯅꯪꯁꯦ ꯏꯁ ꯊꯕꯥꯛ ꯇꯧꯔ ꯀꯨꯏꯔꯕꯣ ꯍꯣꯏ ꯍꯣꯏ ꯐꯩꯌꯦ ꯑꯁꯤ ꯇꯧꯕꯗꯨ ꯑꯁꯤ ꯇꯧꯕꯗꯨ ꯐꯩꯌꯦꯕ ꯃꯇꯝ ꯂꯩꯕ ꯃꯤꯗꯗꯤꯀꯣ
ꯎꯝ ꯃꯥꯟꯅꯦ
ꯐꯩꯌꯦ ꯇꯞ ꯅꯨꯡꯁꯤꯡꯗꯤ
ꯑꯁ ꯈꯥ
ꯑꯩꯈꯣꯏꯅ ꯑꯩꯈꯣꯏꯅ ꯃꯥꯎ ꯃꯥꯎ ꯑꯣꯏꯔꯕꯒꯤ ꯎꯄꯥꯏ ꯂꯩꯇꯦ ꯍꯥꯏꯕ ꯋꯥꯅꯤ
ꯅꯤꯕꯀꯣ
ꯎꯝ ꯌꯥꯏꯗ ꯀꯥꯏꯗꯦꯗ ꯍꯧꯖꯤꯛ ꯍꯧꯖꯤꯛ ꯃꯇꯝꯖꯤꯕꯨ ꯅꯨꯄꯤꯗꯤ ꯑꯉꯥꯡ ꯃꯧ ꯅꯍꯥ ꯈꯥꯏꯗꯦꯗ ꯑꯦ ꯅꯣꯏꯗꯤꯕꯣꯜ ꯌꯦꯡꯕ꯭ꯔꯣ ꯎꯝ ꯍꯜꯂꯣ ꯇꯗ꯭ꯔꯦꯅꯦ ꯃꯗꯣꯞ
ꯄꯒ ꯆꯥꯟꯗꯤ ꯏꯅ
ꯎꯝ
ꯇꯥꯗꯕ꯭ꯔꯣ
ꯎꯝ ꯍꯜꯂꯣ
ꯆꯍꯤ ꯑꯣ
ꯅꯪꯁꯨ ꯐꯠꯇꯕꯅꯤꯅ ꯃꯔꯛ ꯃꯔꯛꯇ ꯅꯪꯒꯤ ꯈꯣꯟꯖꯦꯜ ꯇꯥꯗꯕ ꯎꯝ ꯍꯜꯂꯣ ꯇꯥꯕ꯭ꯔꯣ ꯍꯧꯖꯤꯛꯇꯤ ꯇꯥꯗ꯭ꯔꯦꯅꯦ ꯇꯧꯏꯖꯥꯠ
ꯀꯣ ꯅꯪ ꯑꯗꯨꯨꯝ ꯍꯦꯛ ꯍꯦꯛ ꯇꯥꯗꯕ ꯇꯥꯗꯕ ꯂꯥꯏ ꯑꯣ
ꯑꯩꯒꯤꯁꯨ ꯑꯗꯨꯃꯥꯏꯅ ꯇꯧꯏꯤ ꯀꯩꯇꯧꯕꯒꯤꯅꯤꯅꯦ ꯎꯝ ꯍꯂꯣ
ꯅꯒꯦꯡ ꯅꯪꯇꯤ ꯁꯤꯕꯂꯤꯡ ꯇꯩꯔꯣ
ꯑꯩ ꯁꯤꯒꯈ ꯇꯔꯥ ꯂꯩ ꯇꯥꯎ꯭ꯔꯥ
ꯇꯥꯏꯌꯦ ꯁꯤꯕꯂꯤꯡ ꯀꯥꯏꯌꯥꯔ ꯅꯪꯒꯤ ꯑ ꯅꯪꯒꯤ ꯁꯤꯕꯂꯤꯡꯁꯤ ꯀꯥꯏ
ꯁꯦ ꯐꯖꯅ ꯇꯗꯦꯕ
ꯍꯥꯏꯕ ꯅꯪꯒꯤ ꯃꯆꯤꯟ ꯃꯅꯥꯎ ꯀꯌꯥꯔꯥ
ꯑꯍꯨꯝ ꯇꯔ ꯂꯣꯕꯔꯥ ꯇꯔꯥꯅꯤ ꯇꯔ ꯉꯣꯟꯁ ꯐꯠꯇꯦꯕꯣ
ꯑ ꯅꯪ ꯃꯆꯦ ꯃꯅ ꯀꯅꯔ
ꯑꯣ ꯇꯔꯥꯅꯤ ꯇꯔꯥ
ꯑꯣ ꯌꯥꯝꯃꯤꯀꯣ
ꯑꯁ
ꯅꯪꯗꯤ ꯀꯗꯥꯏꯗ ꯌꯧꯕ꯭ꯔꯣ ꯑꯗꯨꯗꯤ ꯁꯤꯟꯗꯔꯗ ꯌꯧꯕ꯭ꯔꯣ ꯐꯥꯔꯁꯇ ꯌꯧꯕ꯭ꯔꯣ ꯁꯦꯀꯦꯟ
ꯁꯔꯤ ꯑ ꯃꯤꯗꯜ ꯃꯌꯥꯏꯗ ꯑ
ꯆꯕꯅꯤ
ꯁꯤ ꯅꯦꯠꯋꯥꯛꯁꯤ
ꯌꯥꯝ ꯅꯨꯡꯉꯥꯏꯕꯗꯤꯅꯦ
ꯑꯥ ꯅꯨꯡꯉꯥꯏꯖꯦ ꯗꯨꯝ
ꯍꯣꯔꯦꯟ
ꯎꯝ
ꯀꯣ ꯆꯧꯔ
ꯑꯥ ꯆꯦ ꯏꯌꯥꯝꯕ ꯆꯦ ꯏꯅꯥꯎ ꯏꯅꯥꯎꯁꯤꯡ
ꯑ ꯐꯦꯛ ꯌꯥꯝꯕꯇꯥꯥꯔꯦ
ꯎꯝ
ꯑꯩꯈꯣꯏꯁꯨ ꯌꯥꯝꯃꯦꯕꯀꯣ ꯑꯩꯈꯣꯏꯁꯨ ꯃꯤ ꯅꯥꯏꯟ ꯑꯣꯏꯌꯦꯕ
ꯍꯧꯖꯤꯛ ꯍ ꯍꯧꯖꯤꯛꯗꯤ ꯄ꯭ꯔꯈ ꯑꯗꯨꯝ ꯌꯨꯝ ꯄꯥꯟꯕ ꯂꯣꯏ ꯑꯣꯏꯔꯦ ꯑꯗꯨ ꯃꯤ ꯑꯅꯤ ꯋꯥꯠꯂꯤꯌꯦ ꯂꯥꯁ ꯆꯒꯦꯠ ꯂꯥꯁꯇꯨꯀꯣ ꯂꯥꯁ ꯀꯂꯥ ꯁꯦꯀꯦꯟꯗꯣ ꯅꯨꯄꯥ ꯑꯣꯏꯕ ꯑꯗꯨ ꯃꯈꯣꯏ ꯅꯨꯄꯤ ꯊꯤꯗ꯭ꯔꯤ ꯑꯩꯗꯤ ꯌꯨꯝ ꯄꯥꯜꯂꯦ ꯊꯤꯔꯦ ꯂꯣꯏ ꯂꯣꯏꯔꯦ
ꯌꯥꯝ ꯐꯩꯅꯤ ꯑꯗꯨꯗꯤ
ꯍꯣꯏ ꯃꯤꯌꯥꯝꯁꯦ ꯃꯃꯥ ꯃꯄꯥꯗꯤ ꯋꯥꯒꯅꯤ ꯍꯥꯏꯕꯀꯣ ꯑꯗꯨꯕꯨ ꯆꯥꯎꯔꯀꯥꯟꯗꯤ ꯃꯆꯥꯥ ꯃꯁꯥꯒꯤ ꯊꯕꯛ ꯇꯧꯅꯕꯅꯤꯅꯀꯣ ꯌꯥꯝ ꯅꯨꯡꯉꯥꯏꯌꯦ
ꯑꯥ ꯑꯃꯔꯣꯝꯗ ꯍꯥꯏꯒꯅꯤ ꯅꯪ ꯅꯣꯏꯗꯤ ꯕꯣꯜ ꯌꯦꯡꯗꯕ꯭ꯔꯥ
ꯕꯣꯜꯗ ꯑꯩ ꯑꯩꯁꯦ ꯌꯥꯝ ꯇꯨꯝꯅꯤꯡꯉꯝꯕ ꯑꯗꯨꯒꯤ ꯍꯦꯛ ꯌꯥꯡꯔꯗꯤ ꯌꯥꯝ ꯇꯨꯝꯅꯤꯡꯕ ꯌꯥꯡꯗꯦ ꯑꯗꯨ ꯐꯦꯂꯤ ꯑꯗꯨꯝ ꯂꯣꯏꯃꯛꯃꯤ ꯌꯥꯝꯌꯥꯡ ꯅꯥꯔꯥ ꯂꯦꯗ
ꯃꯔꯛ ꯃꯔꯛꯇꯗꯤ ꯌꯦꯡꯕ ꯃꯊꯧ ꯇꯥꯏꯅꯦ
ꯁꯤꯗ ꯍꯣꯏ ꯃꯔꯛ ꯃꯔꯛꯇꯗꯤ ꯌꯥꯡꯉ ꯉꯁꯤꯗꯣ ꯑꯌꯨꯛꯀꯤ ꯉꯔꯥꯡ ꯅꯨꯡꯗꯥꯡ ꯇꯦꯟ ꯊꯥꯔꯇꯤꯗꯔ ꯑꯗꯨꯒꯤꯗꯨ ꯏꯪꯂꯦꯟꯒ ꯀꯩꯅꯣꯅꯤꯅ ꯅꯦꯒ꯭ꯔꯣ ꯍꯣꯏꯗꯨ ꯀꯔꯞ ꯀꯔꯝꯕ ꯈꯨꯟꯗꯗꯣ ꯏꯪꯂꯦꯟꯅ ꯉꯝ ꯉꯈ꯭ꯔꯦꯅ ꯑꯣ ꯑꯅ
ꯑꯩꯁꯨ ꯌꯦꯡꯅꯕꯅꯦꯕ ꯑꯗꯨꯗ ꯍꯥ
ꯕꯨ ꯁꯄꯠ ꯕꯨ ꯁꯄꯠ ꯇꯔꯝꯕ ꯅꯪ
ꯑꯩ ꯁꯞꯄꯣꯔꯠ ꯇꯧꯕ ꯂꯩꯗꯦꯔ ꯁꯨꯝ ꯌꯦꯡꯕꯅꯦ ꯑꯩꯅ ꯑꯩꯅ ꯁꯞꯄꯣꯔꯠ ꯇꯧꯔꯤꯁꯤꯗꯤ
ꯑꯥ
ꯑ ꯎꯝ
ꯍꯥꯏꯕꯗꯤ ꯂꯩꯌꯦꯅ ꯌꯥꯝ ꯀꯥꯟꯗ ꯑ ꯀꯩꯅꯣ ꯑꯗꯨꯝ ꯁꯞꯄꯣꯔꯠ ꯇꯧꯕ ꯑꯩꯗ ꯉꯔꯥꯡ ꯌꯥꯡꯕꯗꯨꯗ ꯏꯪꯂꯦꯟꯅ ꯉꯝꯃꯗꯤ ꯄꯥꯛꯅꯤ ꯍꯥꯏꯅ ꯑꯗꯨꯝꯃꯥꯏꯅ ꯌꯥꯝꯪ
ꯍꯝ ꯍ ꯍꯝ
ꯑꯗꯨꯒ ꯏꯪꯂꯦꯟꯅ ꯑꯗꯨꯝ ꯉꯝꯂꯕ ꯍꯥꯏꯕ ꯇꯥꯔꯦ
ꯆꯟꯕ ꯉꯝꯗꯕ ꯑꯗꯨꯃꯥꯏꯅ ꯇꯧꯕꯒꯕ ꯑꯗꯨꯅ ꯑꯗꯨꯗ ꯑꯩꯈꯣꯏꯅ ꯈꯜꯂꯤꯗꯤꯣ ꯇꯨꯕ ꯇꯥꯗꯦ ꯍꯥꯏꯅ ꯈꯜꯂꯤꯕ ꯑꯗꯣ ꯑꯩ ꯀꯩꯅꯣ ꯦ ꯃꯊꯪꯒꯤꯗꯤ ꯑꯩ ꯌꯦꯡꯈꯤꯗ꯭ꯔꯦꯕ
ꯑ